ꯑꯣ
ꯆꯥꯗ꯭ꯔꯤꯌꯦ ꯆꯞ ꯆꯥꯔꯕꯣ
ꯑꯩꯈꯣꯏꯗꯤ ꯆꯥꯔꯦ
ꯀꯔꯤ ꯃꯊꯥꯎ ꯆꯥꯔꯒꯦ ꯉꯟꯇꯥꯅ
ꯑꯣ
ꯌꯥꯝ ꯉꯟꯅ ꯆꯥꯛ ꯆꯥꯏꯌꯦ
ꯑꯧ ꯈꯔ ꯉꯥꯏ ꯑꯩ ꯉꯁꯤꯗꯤ ꯊꯦꯡꯉꯍꯦ ꯑꯁ ꯊꯕꯛ ꯌꯥꯝꯃꯤ
ꯀꯔꯤ ꯍꯤꯟꯖꯥꯡ ꯆꯥꯔꯒꯦ
ꯀꯩꯅꯣ ꯒꯥꯔꯤ ꯑꯁꯤ ꯘꯔꯤꯁꯦ ꯃꯈꯣꯡ ꯌꯥꯝ ꯇꯞꯄꯦ
ꯑꯗꯣ ꯀꯔꯤ ꯌꯦꯟꯖꯥꯡ ꯆꯥꯔꯒꯦ
ꯑꯩꯈꯣꯏꯔꯣ ꯉꯁꯤ ꯌꯦꯟꯗꯦꯝꯒ ꯑꯂꯨ ꯏꯔꯣꯝꯕ ꯅꯣꯏꯗꯤ ꯀꯩ ꯊꯣꯡꯉꯦ ꯀꯔꯤ
ꯎꯝ ꯎꯁꯣꯏ ꯑꯀꯪꯕꯗꯣ
ꯑꯥ
ꯏꯔꯣꯟꯕꯂ ꯀ ꯁꯣ ꯁꯥꯡꯗ
ꯍꯕ
ꯎꯁꯣꯏ ꯑꯀꯥꯡꯕꯗꯣ
ꯑꯣ ꯑꯁ
ꯈꯥꯏꯗꯔꯤ ꯎꯖꯅ ꯎ
ꯀꯔꯤ ꯑꯀꯪꯕ
ꯎꯁꯣꯏ ꯑꯀꯪꯕ
ꯎꯝ ꯑꯣ ꯑꯦ ꯑꯁ ꯀꯔꯤꯒꯤꯅꯣ ꯑꯁꯤ ꯅꯣꯏ ꯀꯔꯤ ꯇꯧꯔꯤꯅꯣ ꯍꯧꯖꯤꯛ
ꯍꯥꯥ
ꯅꯣꯏ ꯀꯔꯤ ꯇꯧꯔꯤꯅꯣ
ꯍꯣꯏꯁꯦ ꯐꯝꯃꯒ ꯂꯩꯌꯦ ꯀꯔꯤꯁꯨ ꯇꯧꯗꯦ
ꯎꯝ ꯀꯩꯒꯤ ꯐꯝꯃꯤꯅꯣ
ꯏꯁꯥ ꯅꯨꯡꯉꯥꯏꯇꯕ ꯍꯧꯖꯤꯛꯇ ꯏꯔꯣꯛꯄꯤꯔꯒꯀꯣ
ꯅꯪ ꯍꯛꯆꯥꯡ ꯅꯨꯡꯉꯥꯏꯇꯦ ꯍꯥꯏꯕ
ꯎꯝꯝ
ꯍꯥꯥ
ꯑꯥꯎ
ꯀꯩꯒꯤꯅꯣꯕ
ꯍꯪꯗ꯭ꯔꯦꯗ ꯀꯔꯤꯒꯤꯅꯣ ꯑꯗꯣ ꯅꯈꯣꯏ ꯉꯁꯤ ꯂꯧꯇꯕ꯭ꯔꯣ
ꯑꯥꯎ
ꯅꯪ ꯆꯠꯄꯔꯣ
ꯑꯥ
ꯂꯧ ꯈꯣꯏꯕ꯭ꯔꯥ ꯅꯈꯣꯏ
ꯍꯣꯏ
ꯀꯌꯥꯝ ꯈꯣꯏꯈ꯭ꯔꯒꯦ ꯂꯧꯗꯨꯕꯣ
ꯈꯪꯗꯦ ꯑꯩ
ꯀꯅꯥ ꯀꯅꯥ ꯆꯠꯀꯦ ꯑꯗꯨꯗꯤ ꯂꯥꯛꯑꯣ
ꯑ ꯑꯩꯈꯣꯏ ꯃꯊꯪ ꯂꯩꯀꯥꯏꯒ
ꯑꯣ
ꯃꯊꯛ ꯂꯩꯀꯥꯏ
ꯀꯔꯤ ꯌꯦꯟꯖꯥꯡ ꯊꯣꯡꯂꯤꯕꯔꯥ ꯂꯧꯒꯤꯗꯤ
ꯂꯧꯒꯤ ꯆꯥꯛ ꯄꯨꯗꯦꯗ
ꯆꯥꯛ ꯂꯥꯝꯃꯝꯃꯣꯏꯗ꯭ꯔꯣ ꯏꯅꯥꯎꯅꯨꯄꯥꯗꯣ
ꯂꯝꯗꯦꯍꯥꯏ
ꯑꯣ ꯅꯨꯡꯉꯥꯏꯕꯤ ꯗꯦꯗ
ꯎꯝ
ꯑꯗꯨ ꯅꯪ ꯗꯤ ꯀꯔꯤꯇꯤ ꯇꯧꯔꯒ ꯂꯩꯕ꯭ꯔꯣ ꯂꯧꯁꯨ ꯆꯠꯇꯦ ꯍꯥꯏꯌꯦ
ꯑꯁ ꯊꯕꯛ ꯌꯥꯝꯃꯦ ꯉꯁꯤ ꯉꯁꯤꯀꯣ ꯑꯩ ꯀꯣꯜ ꯇꯧꯕꯗ ꯊꯕꯛ ꯁꯨꯕ ꯁꯪ
ꯑꯗꯨꯃꯥꯏꯅ ꯍꯥꯏꯒꯅꯣ
ꯑꯣ
ꯎꯝ ꯎ
ꯑꯩ ꯉꯁꯤ ꯊꯕꯛ ꯁꯨꯕ ꯁꯪꯗꯦ ꯍꯥꯏꯕꯅꯤꯗ
ꯅꯪ ꯐꯤ ꯇꯨꯕꯗꯣ
ꯎꯝ
ꯇꯨꯗ꯭ꯔꯕꯣ
ꯑꯁ ꯇꯨꯅꯤꯡꯉꯥꯏ ꯌꯥꯝ ꯂꯩꯌꯦ ꯐꯣꯠꯅꯤꯡꯉꯥꯏꯁꯨ ꯂꯩꯌꯦ
ꯑꯃ ꯐꯤ ꯏꯟꯕꯒꯤ ꯅꯪ ꯀꯩꯅꯣ ꯇꯥꯏꯕꯗꯣ ꯃꯣꯏꯒꯤ ꯎꯔꯥꯛꯇꯣ ꯑꯗꯨ ꯂꯣꯏꯔꯦ
ꯑꯁ ꯂꯩꯔꯤ ꯑꯃꯃꯨꯛ ꯄꯨꯔꯒꯅꯤ ꯍꯥꯏ ꯑꯅꯤꯗꯤ ꯂꯣꯏꯔꯦꯕ ꯑꯃ ꯑꯃ ꯇꯧꯔꯤ ꯑꯗꯨꯒ ꯑꯃ ꯑꯃꯨꯛ ꯄꯨꯔꯛꯀꯅꯤ ꯍꯥꯏ
ꯃꯗꯨ ꯐꯪꯉꯗꯤ ꯑꯩ ꯂꯧꯈꯤꯅꯤ
ꯍ ꯅꯪꯁꯨ ꯖꯒꯣꯠ ꯆꯥꯗꯕ ꯑꯩ ꯑꯩ ꯁꯤꯖꯤꯟꯅꯐꯝ ꯂꯣꯏꯅ ꯂꯩꯔꯦ ꯃꯤꯒꯤ ꯃꯤꯒꯤ ꯄꯤꯅꯤꯡꯉꯥꯏ ꯂꯩꯌꯦꯕ
ꯑꯩꯈꯣꯏꯒꯤ ꯀꯩꯅꯣꯗꯣ ꯌꯦꯟꯕꯤꯔꯕꯣ
ꯀꯔꯤ
ꯅꯍꯥꯟ ꯑꯩ ꯌꯨꯝ ꯂꯥꯛꯄꯗ
ꯀꯔꯤ ꯌꯦꯟꯗꯣꯏꯅꯣ ꯍꯥꯥ
ꯒꯌ꯭ꯥꯟ ꯇꯥ ꯗꯔ ꯗꯤ ꯇꯣꯛ ꯑꯣ ꯑꯣ ꯅꯥ ꯃꯥ ꯗꯤ ꯀꯗꯥꯏ ꯆꯈ꯭ꯔꯦ
ꯂꯩꯌꯦ ꯐꯝꯃꯦ
ꯅꯥꯃꯗꯤ
ꯂꯩ ꯑꯦ ꯍꯥꯏꯔꯒꯥ
ꯀꯔꯤ ꯇꯧꯔꯒ ꯂꯩꯕꯣꯅ ꯃꯥꯗꯤ
ꯐꯝꯃꯒ ꯆꯥꯛ ꯆꯥꯛ ꯇꯣꯛꯄꯒꯤ ꯐꯝꯃꯒ ꯂꯩ
ꯂꯧ ꯆꯄ ꯀꯣꯏ ꯂꯥꯛꯇ꯭ꯔꯤꯌꯦ
ꯍꯥꯥ
ꯂꯧ ꯆꯠꯄ ꯀꯣꯏ ꯂꯥꯛꯇ꯭ꯔꯤꯕꯣ
ꯈ ꯆꯥꯛ ꯆꯔꯤ ꯍ
ꯄꯨꯡꯁꯦ ꯑꯥ ꯇꯥꯔ ꯂꯩꯔꯝꯃꯤꯅꯦ ꯑꯩꯗꯤ
ꯅꯪ ꯅꯪ ꯅꯀꯣ ꯈꯔ ꯂꯩꯈꯠꯄ ꯃꯥꯜꯂꯦ
ꯍꯟꯗꯁꯦ ꯑꯩ ꯀꯣ ꯂꯩꯈꯈ꯭ꯔꯦ
ꯎꯝ ꯅꯪ ꯀꯣꯛ ꯂꯩꯈꯂꯤꯗꯣ ꯀꯩꯒꯤꯅꯣ
ꯀꯩꯅꯣꯝꯃ ꯋꯥꯠꯄꯒꯤ ꯍꯟꯗꯛꯁꯦ ꯏꯁꯥꯁꯦ ꯂꯩꯐꯝ
ꯎꯝ
ꯑꯗꯨ ꯅꯪ ꯍꯧꯖꯤꯛ ꯅꯊꯟꯇ ꯂꯩꯕ꯭ꯔꯥ ꯅꯪꯒꯤ ꯃꯅꯛꯇꯥ
ꯌꯥꯠꯇꯦ
ꯅꯪꯒꯤ ꯃꯅꯥꯛꯇ ꯃꯤ ꯂꯩꯕ꯭ꯔꯥ
ꯑꯩꯒꯤ ꯃꯅꯥꯛꯇꯁꯨ ꯃꯤ ꯂꯩ ꯑꯩꯒꯤ ꯃꯅꯥꯛ ꯅꯠꯇꯕꯗꯁꯨ ꯃꯩ ꯂꯩ
ꯑꯩꯁꯦ ꯍꯟꯗꯛ ꯊꯕꯛ ꯌꯥꯝ ꯆꯤꯟꯕꯀꯣ
ꯅꯉ ꯁꯤꯗꯤ ꯎꯝ ꯀꯔꯤ ꯀꯔꯤ ꯇꯧꯔꯦ
ꯑꯗꯨꯝ ꯉꯔꯥꯡꯒꯤꯒ ꯑꯗꯨꯝ ꯆꯞ ꯃꯥꯟꯅꯩꯅ
ꯀꯔꯤꯒꯤꯅꯣ
ꯍꯟꯗꯛꯁꯦ ꯑꯩ ꯁꯨꯛꯁꯪ ꯁꯪꯗꯦ
ꯑꯁ ꯅꯪꯁꯨ ꯎꯝ ꯀꯩꯅꯣ ꯀꯩꯅꯣꯒ ꯆꯞ ꯃꯥꯟꯅꯩꯑꯦ ꯑꯗꯨꯗꯤ
ꯅꯤꯡꯊꯧꯀꯥ ꯅꯨꯃꯤꯠꯇ ꯅꯣꯏꯅꯗꯤ ꯑꯩꯕꯨ ꯀꯧꯕꯀꯣ
ꯎꯝ
ꯁꯣꯝꯗ ꯑꯩꯅ ꯂꯥꯛꯅꯤꯉꯥꯏꯗꯣ ꯈꯪꯉꯤꯗꯅ ꯂꯥꯛꯅꯤꯉꯥꯏ ꯂꯩꯔꯁꯨ ꯑꯃꯨꯛ ꯇꯥꯅꯤꯡꯉꯥꯏꯗꯣ
ꯎꯝ
ꯑꯗꯨꯒꯤ ꯈꯟꯕꯗ ꯑꯩꯁꯦ ꯌꯨꯝꯕ ꯇꯨꯝꯅꯤꯡꯗ꯭ꯔꯦꯕ ꯅꯠꯇ꯭ꯔꯣ
ꯍꯣꯏꯅꯦ
ꯅꯈꯣꯏꯁꯨ ꯈꯜꯂꯨꯅꯦ
ꯑꯗꯨꯗꯤ ꯐꯔꯛ ꯇꯥꯔꯅꯤꯍꯦ
ꯎꯝ ꯑꯗꯨꯒꯤ ꯑꯩ ꯌꯨꯝ ꯂꯣꯝꯗ ꯃꯥꯏ ꯑꯣꯟꯅꯤꯡꯒꯦꯕ
ꯑꯗꯨꯗꯤ ꯃꯤ ꯂꯩꯔꯨꯏꯌꯦ ꯀꯃꯥꯏꯅ ꯇꯧꯅꯤ
ꯅꯣꯏ ꯍꯣꯠꯅꯔꯣ
ꯍꯥꯥ
ꯏꯅꯥꯎꯅꯨꯄꯥ ꯑꯃ ꯑꯩꯒꯤ ꯁꯦꯝꯐꯨ ꯁꯦꯝꯕꯤꯕꯗꯣ
ꯑꯥ ꯃꯥ ꯂꯥꯛꯀꯅꯤ ꯍꯥꯏꯕ꯭ꯔꯣ ꯁꯪꯗꯦ ꯍꯥꯏꯕ ꯅꯠꯇ꯭ꯔꯣ ꯅꯍꯥꯟ
ꯅꯠꯇꯦ ꯅꯤꯡꯊꯧꯀꯥ ꯅꯨꯃꯤꯠꯇ ꯁꯪꯒꯗ꯭ꯔꯣ ꯍꯪꯉꯣ ꯍꯥꯏꯕꯅꯤ
ꯑꯁ ꯅꯤꯡꯊꯧꯀꯥꯟ ꯅꯨꯃꯤꯠꯀꯤꯗꯤ ꯌꯥꯝꯗꯦꯕꯀꯣ ꯃꯊꯪ ꯂꯩꯕꯗꯣ ꯑꯗꯨꯗ ꯌꯥꯝꯅꯤꯕ
ꯑꯣ ꯑꯗꯨ ꯑꯣꯏꯅꯗꯤ ꯌꯥꯅꯤ
ꯎꯝ ꯑꯦ ꯅꯪ ꯀꯨꯝꯗ꯭ꯔꯗꯤ ꯀꯅꯥ ꯇꯧꯗꯣꯏꯅꯣ ꯑꯩꯗꯤ ꯁꯪꯉꯣꯏ ꯑꯩ ꯁꯪꯉꯣꯏꯕ
ꯑꯗꯣ ꯑꯩ ꯏꯊꯟꯇ ꯇꯧꯗꯣꯏꯔ ꯍꯥꯏꯕꯅꯤꯗ
ꯅꯪꯅꯊꯟꯗ ꯅꯠꯇꯦ ꯑꯁꯤꯕꯨꯡꯉꯣꯈꯣꯏ ꯆꯆꯦ ꯑꯩꯈꯣꯏ ꯂꯩꯔꯤ꯭ꯔꯤꯁꯤꯗꯤ
ꯑꯥ
ꯑꯗꯨ ꯑꯗꯨ ꯈꯣꯏꯗꯣ ꯑꯩ ꯍꯥꯏꯕꯤꯔꯒꯦꯕ
ꯍꯣꯏꯅꯦ ꯑꯗꯨ ꯑꯣꯏꯔꯗꯤ
ꯀꯣ
ꯃꯔꯤꯒꯨꯝꯕ ꯂꯩꯔꯗꯤ ꯂꯣꯏꯒꯅꯤꯗ
ꯃꯔꯤ ꯁꯨꯅꯤꯉꯥꯏ ꯍꯥꯏꯔꯒꯦꯕ
ꯑꯥꯝ ꯑꯗꯨ ꯅꯪ ꯑꯁꯤꯗ ꯀꯥꯔꯒ ꯑꯁ ꯅꯪ ꯀꯥꯕ ꯌꯥꯔꯣꯏꯅꯦ ꯆꯥꯛ ꯌꯦꯟꯁꯥꯡ ꯊꯣꯡꯕꯤꯅꯕ ꯃꯤ ꯂꯩ
ꯑꯩ ꯑꯩ ꯑꯩ ꯊꯕꯛ ꯂꯩꯌꯦꯕ ꯑꯗꯨ ꯅꯨꯃꯤꯠꯇꯨ
ꯑꯗꯨ ꯅꯪ ꯂꯣꯏꯔꯒ ꯑꯃꯨꯛ ꯀꯨꯝꯕ ꯌꯥꯏꯗꯅ ꯀꯔꯤꯅꯣ ꯁꯤꯅꯨꯄꯤꯁꯨ
ꯑꯗꯨꯗꯤ ꯀꯣꯟꯅ ꯈꯟꯅꯔꯁꯦ ꯍꯥꯏꯕ
ꯀꯅꯥꯅ ꯂꯧ ꯑꯃꯨꯛꯇ ꯑꯃꯨꯛ ꯊꯥ ꯇꯧꯔꯁꯤ ꯑꯩꯗꯤ ꯌꯨꯝ ꯀꯨꯃꯣꯏ ꯑꯗꯨ ꯑꯣꯏ
ꯂꯣꯏꯔꯦꯍꯦ ꯅꯪꯁꯨ ꯅꯨꯃꯤꯠ ꯑꯃꯈꯛꯇ ꯂꯥꯛꯑꯒ ꯑꯁꯤꯗ ꯏꯔꯥꯡ ꯇꯧꯏ
ꯌꯥꯔꯦ ꯌꯥꯔꯦ
ꯌꯨꯝ ꯀꯨꯝꯅꯤꯡꯉꯥꯏ ꯅꯣꯡꯃꯥꯏꯖꯤꯡꯗ ꯐꯪꯒꯗ꯭ꯔꯥ ꯐꯪꯉꯣꯏꯗ꯭ꯔꯥꯁꯨ ꯈꯪꯗꯦ ꯐꯪꯗ꯭ꯔꯗꯤ ꯀꯃꯥꯏ ꯇꯧꯕ ꯑꯃꯨꯛ
ꯃꯣꯏꯒꯤ ꯃꯅꯥꯗꯣ
ꯎꯝ
ꯁꯟꯗꯦꯗ ꯃꯤ ꯂꯥꯛꯇ꯭ꯔꯗꯤ ꯐꯪꯉꯔꫭꯏꯅꯦ
ꯂꯥꯛꯅꯕ ꯍꯣꯠꯅꯁꯦ
ꯀꯩꯒꯤ ꯁꯤ ꯅꯣꯏ ꯃꯊꯛꯀꯤ ꯃꯤꯁꯤ
ꯍꯥꯥ
ꯑꯩꯈꯣꯏ ꯅꯀꯥꯟꯒꯤ ꯕꯤꯜꯗꯤꯡꯁꯦ
ꯑꯥ
ꯏꯁꯤꯡ ꯍꯦꯛꯇ ꯍꯩꯗꯔꯛꯑꯦꯕ
ꯉꯥꯡꯉꯣ ꯀꯩꯅꯣ ꯍꯩꯗꯔꯛꯀꯅꯨ ꯍꯥꯏꯌꯣ
ꯈꯪꯗꯦ ꯇꯜꯂꯤꯗ
ꯅꯨꯡꯁꯥ ꯌꯥꯝ ꯁꯥꯗ꯭ꯔꯣ ꯍꯟꯗꯛꯁꯦ
ꯁꯥꯗꯦ ꯍꯟꯗꯛꯇꯤ ꯅꯣꯏꯗꯤ ꯁꯥꯕ꯭ꯔꯣ ꯍꯥꯥ
ꯑꯥ
ꯅꯣꯏꯗ ꯁꯥꯕ꯭ꯔꯕ
ꯁꯥꯏꯅꫠ ꯍꯧꯖꯤꯛꯇꯤ ꯏꯔꯨꯒꯤꯕꯒꯤ ꯈꯔ ꯏꯪ ꯏꯪ ꯂꯥꯎꯋꯤ ꯉꯥꯍꯥꯛ ꯂꯩꯔꯗꯤ ꯑꯃꯨꯛ ꯁꯥꯒꯠꯂꯛꯑꯅꯤ
ꯎꯝ ꯎꯝ ꯅꯨꯡꯉꯥꯏꯔꯦ ꯅꯨꯡꯉꯥꯏꯔꯦ ꯄꯨꯟꯁꯤꯁꯦ ꯁꯤꯅꯤꯅꯦ
ꯍꯟꯗꯛ ꯊꯕꯛ ꯆꯠꯄꯁꯦ
ꯑꯥ
ꯅꯨꯡꯁꯥ ꯁꯥꯃꯥꯟꯕꯒꯤ ꯑꯥ ꯃꯐꯝ ꯌꯧꯔꯦꯗꯅ ꯁꯝꯗꯣ ꯂꯣꯏꯅ ꯏꯔꯨꯕꯤꯕꯒ ꯆꯞ ꯃꯥꯟꯅꯈꯔꯦ ꯑꯩ ꯁꯝꯗꯣ ꯆꫭꯠꯄꯗꯣ
ꯎꯝ
ꯏꯕꯤꯕꯃ
ꯂꯨꯗꯕꯤꯗ ꯆꯂꯣ ꯑꯗꯨꯗꯤ
ꯂꯨꯗꯕꯤꯗ ꯆꯠꯂꯁꯨ ꯑꯃꯨꯛ ꯅꯪꯊꯤꯋꯦ ꯍꯨꯃꯥꯡ ꯃꯅꯝꯅ
ꯍꯟꯗꯛꯁꯦ ꯈꯪꯗꯦ ꯑꯩꯗꯤ ꯆꯥꯛ ꯂꯥꯝꯈ꯭ꯔꯦ ꯆꯥꯛ ꯆꯥꯈꯔꯝꯅꯦ ꯈꯪꯗꯦ ꯑꯗꯨꯗꯤ ꯆꯥꯛ ꯂꯥꯝꯗꯅ ꯏꯟꯖꯥꯡꯅ ꯍꯥꯎꯈꯔꯦꯗꯅ ꯆꯥꯛꯅ ꯂꯥꯝꯃꯤꯕ ꯅꯨꯡꯉꯥꯏ ꯅꯨꯡꯉꯥꯏꯅ ꯂꯩꯌꯣ ꯅꯈꯣꯏꯒꯤ
ꯂꯩꯕ ꯇꯥꯕꯅꯤ ꯅꯨꯡꯉꯥꯏꯅ
ꯁꯣꯝꯁꯦ ꯃꯁꯛ ꯐꯖꯔꯝꯗꯧ ꯃꯥꯜꯂꯦꯕꯣ
ꯍꯥꯥ
ꯁꯛ ꯐꯖꯔꯝꯗꯧ ꯃꯥꯜꯂꯦ
ꯢꯁ ꯍꯥꯏꯔꯅꯨ ꯍꯥꯏꯔꯅꯨ